ꯂꯣ
ꯑ
ꯑꯣ
ꯎꯝ ꯇꯥꯔꯦꯀꯣ ꯌꯥꯝ ꯅꯣꯛꯅꯤꯡꯕ꯭ꯔꯣ
ꯍ ꯍꯣꯏ
ꯀꯔꯤ ꯇꯧꯕꯒꯤꯅꯣ
ꯍꯧꯖꯤꯛꯤ ꯀꯗ ꯀꯩꯗꯧꯔꯤꯅꯣ
ꯍꯥꯥ
ꯀꯩꯗꯧꯔꯤꯅꯣ
ꯍꯥ ꯍꯧꯖꯤꯛ ꯉꯁꯥꯏꯒꯤ ꯐꯤꯕꯝꯗ ꯑꯗꯨꯝ ꯂꯩꯔꯤꯗ ꯉꯁꯥꯏꯒꯤ ꯐꯤꯕꯝꯗ ꯑꯗꯨꯝ ꯂꯩꯌꯦ
ꯍꯤꯞꯄꯒ
ꯍꯣꯏ ꯍꯧꯖꯤꯛ ꯕꯣꯜ ꯌꯦꯡꯕ ꯃꯇꯝꯁꯨ ꯌꯧꯔꯛꯑꯦ ꯉꯥꯏꯍꯥꯛ ꯂꯩꯔꯗꯤ ꯑꯗꯨꯝ ꯌꯦꯡꯉꯅꯤ
ꯕꯣ ꯀꯅꯥ ꯀꯅꯥꯅꯣ ꯉꯁꯤꯁꯦ
ꯉꯁꯤꯁꯦ ꯅꯣꯔꯋꯦ ꯂꯩ ꯍꯥꯏꯕꯅꯦ ꯍꯂꯦꯟꯒꯤꯗꯨꯅꯤꯡ ꯌꯦꯡꯅꯤꯡꯉꯥꯏ ꯂꯩꯌꯦ
ꯍꯂꯦꯟ
ꯎꯝ
ꯉꯔꯥꯡꯗꯣ ꯖꯄꯥꯟꯒ ꯀꯩꯅꯣ ꯁꯥꯟꯅꯕꯗꯣ ꯅꯪ ꯄꯥꯟꯅꯔ ꯀ ꯭ꯔꯥꯖꯂꯒ
ꯖꯄꯥꯥꯟꯅꯤꯅꯦ ꯑꯩꯒꯤ ꯑꯩꯒꯤ ꯏꯒꯨꯝꯕꯅꯤꯅꯦꯖ ꯄꯗ
ꯑ ꯑꯗꯨꯗꯤ ꯅꯪ ꯎ ꯕꯔꯀꯥꯔ ꯐꯦꯟ ꯑꯣꯏꯔ ꯍꯅꯤꯀꯣ ꯅꯠꯇ꯭ꯔꯥ
ꯕꯔꯀꯥ ꯐꯦꯅꯤꯅꯦ ꯀꯩꯅꯣ
ꯍ ꯕꯔꯀꯥꯔ ꯐꯦꯟ ꯃꯤꯌꯥꯝꯗꯤ ꯀꯩꯅꯣ ꯖꯄꯥꯟ ꯇꯧꯕꯅꯦ ꯑꯗꯣ
ꯑꯥ ꯅꯪꯁꯤ ꯆꯤꯡꯅꯕ ꯍꯧꯔꯤꯕ ꯅꯪꯁꯦ ꯆꯤꯡꯅꯕ ꯍꯧꯔꯦꯕꯣ ꯅꯪꯁꯦ ꯔꯣꯅꯦꯜꯗꯣ ꯐꯦꯟ ꯑꯣꯏꯔꯝꯒꯅꯤ
ꯅꯠꯇꯦ ꯏ ꯅ ꯑꯗꯨꯣ ꯐ꯭ꯔꯦꯟꯁꯨ ꯅꯠꯇꯦ ꯑꯩꯕꯨ ꯅꯣꯂꯦꯖ ꯂꯩꯇꯦ
ꯑꯣ ꯑꯗꯨ ꯌꯦꯡꯗꯤ ꯌꯦꯡꯕ꯭ꯔꯥ
ꯌꯦꯡꯉꯦ ꯍꯣꯏ ꯑꯣ ꯅꯨꯡꯇꯤꯒꯤꯗꯤ ꯌꯦꯡꯗꯦ ꯔꯤꯒꯨꯂꯔ ꯑꯣꯏꯅ ꯌꯦꯡꯕ
ꯑꯣ ꯐꯨꯠꯕꯣꯂꯔ ꯃꯁꯛ ꯈꯔ ꯐꯖꯕ ꯇꯤꯃꯣꯏꯗ ꯌꯦꯡꯕ ꯆꯠꯇꯔꯣ
ꯉꯔꯥꯡ ꯉꯔꯥꯡꯒꯤ ꯖꯔꯁꯤ ꯅꯝꯕꯔ ꯊ꯭ꯔꯤꯗꯣ ꯖꯄꯥꯟꯒ ꯖꯄꯥꯟꯒꯤ ꯀꯦꯞꯇꯦꯟ ꯑꯣꯏꯔꯝ ꯗꯤꯐ ꯗꯤꯐꯦꯟꯗꯔ ꯀꯩꯅꯣ ꯇꯧꯕꯗꯣ
ꯑꯥ
ꯃꯥꯗꯣ ꯐꯖꯩ
ꯎꯝ
ꯑꯗꯨ ꯂꯣꯏꯔꯦ ꯃꯥꯒꯤ ꯏꯁꯀꯤꯜ ꯀꯩꯀꯥꯗꯨ ꯈꯪꯗꯦꯀꯣ ꯁꯛꯄꯗꯗꯤ ꯂꯣꯏꯔꯦ
ꯑꯣ ꯑꯗꯨꯗꯤ ꯅꯪꯒꯤ ꯀꯩꯅꯣꯗꯣ ꯃꯐꯝꯗꯣ ꯂꯥꯜꯂꯦꯅꯦ ꯁꯤꯅꯦꯃꯥ ꯒꯨꯝꯕꯗ ꯌꯦꯡꯕ ꯆꯠꯀꯗꯧꯕꯅꯤꯅꯦ
ꯑꯗꯨꯗꯤ ꯅꯪꯗꯤ ꯔꯣꯅꯦꯜꯗꯣ ꯄꯥꯝꯕ꯭ꯔꯥ ꯅꯠꯇ꯭ꯔꯒ ꯃꯦꯁꯤ ꯄꯥꯝꯕ꯭ꯔꯣ
ꯄꯥꯝꯗꯦ
ꯑꯅꯤꯃꯛ ꯄꯥꯝꯗꯦ
ꯑꯩ ꯔꯣꯅꯥꯜꯗꯣ ꯐꯦꯟꯈ꯭ꯔꯥ ꯀꯩꯅꯣ ꯇꯣꯛꯁꯤꯛ ꯑꯣꯏꯀꯣ
ꯑꯝ
ꯅꯠꯇ꯭ꯔꯥ
ꯎꯝ
ꯑꯗꯨ ꯇ꯭ꯋꯦꯟꯇꯤ ꯇ꯭ꯋꯦꯟꯇꯤ ꯊ꯭ꯔꯤꯗꯤ ꯃꯦꯁꯤ ꯐꯦꯟꯗꯣ ꯍꯦꯟꯈ꯭ꯔꯦ
ꯍꯣꯏ ꯍꯣꯏ ꯍꯥꯏꯕꯗꯤ ꯃꯦ ꯔꯣꯅꯥꯜꯗꯣ ꯔꯣꯅꯥꯜꯗꯣꯗꯣ ꯈꯔ ꯑꯦꯇꯤꯇꯌꯨꯠ ꯂꯩꯔꯤꯅꯦ ꯁꯦꯜꯐꯤꯁ ꯃꯥꯏꯟꯁꯦꯠ ꯂꯩꯅꯦ ꯃꯥꯗꯣ
ꯑꯗꯨꯒꯤ ꯃꯤꯅ ꯄꯥꯝꯗꯦꯕ ꯑꯁ ꯃꯦꯁꯤꯗꯤ ꯑꯗꯨꯝ ꯃꯤꯅ ꯇꯝꯕ ꯌꯥꯕ ꯄꯥꯔꯁꯅꯦꯜꯂꯤꯇꯤ ꯑꯗꯨꯝ ꯂꯩ ꯕꯣꯜ ꯉꯛꯇ ꯅꯠꯇꯦꯕ ꯃꯥꯏꯗꯣ
ꯍꯣꯏ
ꯅꯨꯄꯥ ꯑꯃꯅ ꯇꯝꯕ ꯇꯝꯕꯗꯤ ꯑꯗꯨꯝ ꯃꯤ ꯐꯥꯒꯅꯦꯕ ꯅꯨꯄꯥ ꯑꯣꯏꯕ ꯅꯨꯄꯥ ꯑꯣꯏꯕꯒꯤ ꯃꯒꯨꯟ ꯆꯦꯜꯂꯦꯕ ꯃꯥꯗꯣ
ꯍꯣꯏ
ꯋꯥ ꯌꯥꯝ ꯉꯥꯡꯗꯕꯤ ꯑꯦꯛꯁꯟꯅ ꯇꯧꯕꯗꯣ ꯅꯨꯡꯁꯤꯕꯤꯕ ꯐꯦꯟꯒꯤꯁꯨ ꯑꯗꯨꯝ ꯐꯦꯟꯕꯨꯁꯨ ꯅꯨꯡꯁꯤꯕꯤꯕ
ꯑꯣ ꯅꯪ ꯕꯣꯜ ꯁꯅꯥꯅꯕ ꯍꯩꯕ꯭ꯔꯥ
ꯕꯣꯜꯗꯤ ꯌꯥꯝꯅꯗꯤ ꯍꯩꯇꯦ ꯑꯗꯨꯕꯨ ꯑꯗꯨꯝ ꯁꯥꯟꯅꯔꯛꯏꯗ ꯍꯣꯏ
ꯃꯤꯁꯤ ꯃꯤꯁꯤꯒꯨꯝꯅꯗꯤ ꯍꯩꯇꯦ ꯑꯗꯨꯕꯨ ꯈꯔ ꯈꯔꯗꯤ ꯍꯩꯌꯦ
ꯀ ꯀꯩꯅꯩꯅꯣ ꯇꯣꯔꯅꯥꯃꯦꯟꯗ ꯑꯗꯨꯝ ꯆꯠꯄ꯭ꯔꯥ
ꯇꯣꯔꯅꯥꯃꯦꯟ ꯑꯩ ꯕꯣꯂꯤ ꯁꯥꯟꯅꯩ ꯇꯣꯔꯅꯥꯃꯦꯟ ꯍꯥꯏꯕꯗꯤ ꯐꯨꯠꯕꯣꯜꯗꯤ ꯍꯥꯏ ꯁ꯭ꯀꯨꯜ ꯃꯇꯝꯗ ꯏꯟꯇꯔꯁ ꯁ꯭ꯀꯨꯜ ꯏꯁ꯭ꯄꯣꯔꯠꯁ ꯀꯨꯝꯕ ꯑꯗꯨꯒꯨꯝꯕ ꯁꯥꯟꯅꯩ ꯑꯗꯨꯕꯨ ꯍꯥꯏ ꯁ꯭ꯀꯨꯜ ꯂꯣꯏꯔꯒ ꯀ꯭ꯂꯞꯇ ꯁꯥꯟꯅꯕꯗꯤ ꯕꯣꯂꯤꯕꯣꯜꯒꯨꯝꯕ ꯁꯥꯟꯅꯩ ꯀ꯭ꯂꯞꯇ ꯑꯩꯈꯣꯏ ꯚꯤꯂꯦꯖ ꯀ꯭ꯂꯕ ꯑꯗꯨꯒꯨꯝꯕꯀꯣ ꯑꯗꯨꯝ ꯑꯩꯈꯣꯏꯒꯤ ꯑꯦꯔꯤꯌꯥꯗ ꯑꯗꯨꯝ ꯖꯥꯗꯨꯅꯥꯡ ꯇꯣꯔꯅꯃꯦꯟꯒꯨꯝꯕ ꯑꯗꯨꯝ ꯁꯥꯟꯅꯕ ꯆꯠꯂꯦ
ꯈꯄꯨꯝ
ꯎꯝ ꯚꯣꯂꯤꯕꯣꯜꯗꯤ ꯑꯩ ꯍꯣꯕꯤꯅꯦ ꯅꯪꯗꯤ ꯀꯔꯤ ꯍꯣꯕꯤ ꯑꯣꯏꯕ꯭ꯔꯣ
ꯆꯥꯕ
ꯆꯥꯕ
ꯍꯥꯥ
ꯑꯗꯨꯁꯨ ꯌꯥꯏ ꯑꯗꯨꯗꯤ ꯅꯪꯒꯤ ꯐꯦꯚꯣꯔꯥꯏꯠ ꯐꯨꯗ ꯍꯥꯏꯔꯛꯑꯣ
ꯂꯩꯕꯤꯒꯦꯔꯥ
ꯍꯣꯏꯅꯦ ꯂꯩꯕꯤꯒꯦꯅꯦ ꯄꯩꯁꯥ ꯐꯪꯕ ꯀꯥꯟꯗ ꯄꯩꯁꯥ ꯂꯩꯔꯀꯥꯟꯗ ꯍꯥꯏꯕ
ꯍꯥꯏꯕ ꯉꯝꯃꯣꯏ ꯏꯕꯒꯤ
ꯍꯥꯏꯕꯗꯤ ꯌꯥꯝꯅꯗꯤ ꯂꯩꯔꯝꯒꯅꯤ ꯑꯗꯨꯕꯨ ꯈ꯭ꯋꯥꯏꯗꯒꯤ ꯍꯥꯎꯕ ꯈ꯭ꯋꯥꯏꯗꯒꯤ ꯄꯥꯝꯕ
ꯎ
ꯂꯩꯗꯅ
ꯁꯤ ꯐꯨꯗ ꯄꯥꯝꯃꯦ ꯂꯣꯏꯔꯦ
ꯑꯣ ꯁꯤꯐꯠ ꯍꯥꯏꯗꯤ ꯄ꯭ꯔꯣꯟꯒꯨꯝꯕ ꯑꯗꯨꯒ ꯑꯣꯛꯇꯣꯄꯁꯀꯨꯝꯕ
ꯎꯝ
ꯑꯣ ꯎꯝ ꯃꯅꯤꯄꯨꯔꯗꯁꯨ ꯐꯪꯕꯅꯤꯗꯀꯣ
ꯍꯣꯏ ꯑꯗꯨ ꯈꯔ ꯍꯣꯡꯕ ꯍꯥꯏꯔꯗꯤꯀꯣ ꯀꯩꯅꯣ ꯂꯨꯄꯥ ꯀꯨꯟ ꯄꯤꯕ ꯁꯣꯁꯦꯁꯇꯣ ꯈꯪꯕ꯭ꯔꯥ
ꯁꯣꯔꯁꯦꯁ ꯀꯩꯅꯣ ꯃꯤꯅ ꯌꯥꯝꯅ ꯉꯥꯡꯅꯕ ꯁꯣꯁꯌꯦꯜ ꯃꯦꯗꯤꯌꯥꯗ ꯐꯦꯁꯕꯨꯛꯇꯣ ꯌꯥꯝ ꯎꯕ ꯑꯗꯨꯔꯣ
ꯃꯅꯝ ꯅꯝꯊꯤ ꯑꯗꯨꯝ ꯊꯤꯕꯗꯣ ꯁꯣꯠꯁꯦꯁ ꯃꯣꯔꯦꯒꯤꯅꯦ
ꯑꯣ ꯈꯪꯗꯦ ꯑꯩꯗꯤ ꯃꯣꯔꯦ ꯄꯣꯠ ꯆꯥꯗꯦ ꯖꯪꯐꯨꯠ ꯆꯥꯗꯦ ꯑꯁꯦꯡꯕ
ꯍꯥ
ꯆꯝꯐꯨꯠ ꯆꯥꯗꯦꯕ ꯑꯩꯗꯤ
ꯀꯔꯤꯒꯤ
ꯑꯁ ꯑꯩꯗꯤ ꯀꯔꯤ ꯍꯥꯏꯁꯤꯔꯣ ꯍꯛꯆꯥꯡꯗ ꯌꯥꯝꯅ ꯀ꯭ꯌꯔꯤꯁ ꯑꯣꯏꯕ ꯃꯤꯅꯍꯦ
ꯁ ꯖꯪ ꯐꯨꯗ ꯆꯥꯗꯦ
ꯂꯦꯡꯐꯨꯠ ꯆꯥꯗꯦ ꯑꯁꯤꯦꯡꯕ ꯑꯩꯈꯣꯏ ꯊꯥꯎꯒꯨꯝꯕꯁꯨ ꯆꯥꯗꯦ
ꯑꯣ ꯑꯗꯨꯗꯤ ꯌꯨꯗꯤ
ꯑꯦ ꯑꯗꯨꯒꯨꯝꯕ ꯊꯛꯇꯦꯍꯦ ꯑꯗꯨ ꯊꯥꯎ ꯊꯥꯎꯒꯨꯝꯕ ꯆꯥꯗ꯭ꯔꯒ ꯌꯨ ꯊꯛꯔꯗꯤ ꯀꯔꯤ ꯀꯟꯅꯅꯕ ꯂꯩꯒꯦ
ꯑꯗꯨꯅꯦꯕ ꯑꯗꯨ ꯑꯩꯗꯤ ꯖꯪꯐꯨꯗ ꯌꯥꯝ ꯆꯥꯕꯅꯦ ꯁꯝꯐꯨꯠꯀꯨꯝꯕ ꯆꯥꯕ ꯉꯝꯗꯦ
ꯑꯣ ꯑꯗꯨꯅꯦ ꯅꯨꯄꯤꯅ ꯈ꯭ꯋꯥꯏꯗꯒꯤ ꯁꯣꯏꯕꯗꯣ ꯀꯧꯣꯛꯛꯇꯛ ꯁꯣꯗꯥ
ꯎꯝ
ꯑꯗꯨꯗ ꯂꯨꯄꯥ ꯀꯨꯟ ꯍꯥꯏꯕꯗꯣ ꯊꯥꯛꯛꯇꯦ
ꯐ
ꯃꯖꯥ ꯁꯣꯗꯥ ꯄꯦꯞꯁꯤ ꯑꯗꯨ ꯑꯗꯥ ꯊꯛꯇꯦ ꯑꯁꯣꯗꯥ ꯊꯛꯇꯦ
ꯀꯔꯤ ꯆꯥꯔꯒ ꯅꯪ ꯍꯤꯡꯕ꯭ꯔꯥ ꯑꯗꯨꯗꯤ
ꯑꯩꯗꯤ ꯐꯨꯖꯀꯨꯝꯕ ꯏꯁꯤꯡꯒꯨꯝꯕ ꯀꯣꯀꯣꯅꯠ ꯗ꯭ꯔꯤꯡꯁꯀꯨꯝꯕ ꯐ꯭ꯔꯦꯁ ꯉꯥꯛꯇꯅꯦ ꯆꯥꯕꯗꯤ
ꯄꯩꯁꯥ ꯂꯩꯇꯕꯒꯤ ꯋꯥꯅꯤ
ꯅꯪ ꯁꯄ꯭ꯂꯤꯃꯦꯟꯒꯨꯝꯕ ꯆꯥꯕ꯭ꯔꯥ
ꯁꯄ꯭ꯂꯤꯃꯦꯟ ꯑꯃ ꯆꯥꯏ ꯀꯩꯅꯣ ꯀ꯭ꯔꯦꯇꯤꯟꯗꯣ ꯍꯥꯏꯕꯗꯤ ꯁꯥꯖꯦꯜ ꯇꯧꯕꯅꯤꯅ ꯑꯦꯛꯁꯔꯁꯥꯏꯁ ꯈꯔ ꯇꯧꯕꯅꯤꯅ ꯔ꯭ꯔꯔꯤꯇꯤꯟꯒꯨꯝꯕ ꯆꯥꯏ
ꯀ꯭ꯔꯤꯇꯤꯟ
ꯖꯤꯝ ꯆꯠꯄ꯭ꯔꯣ
ꯈꯔ ꯈꯔ ꯆꯠꯂꯦ ꯍꯣꯏ
ꯀꯥꯏꯗꯅꯣ ꯈ ꯈ ꯀꯥꯏ
ꯑꯩ ꯅꯍꯥꯟꯗꯤ ꯇꯣꯏꯅ ꯆꯠꯄꯅꯤ ꯀꯩꯅꯣꯗ ꯑꯁꯤꯗ ꯑꯗꯨꯒ ꯑꯩ ꯃꯄꯥꯟꯗ ꯊꯕꯛ ꯆꯠꯂꯨꯕ ꯑꯩ ꯊꯕꯛ ꯃꯐꯝꯗꯨꯗ ꯖꯤꯝ ꯂꯩꯇꯕ ꯑꯗꯨꯒꯤ ꯍꯣꯏ ꯌꯨꯝꯗꯕꯨꯗꯤ ꯍꯣꯝꯋꯔꯥꯛꯀꯥꯎ ꯑꯗꯨꯝ ꯇꯧꯋꯦ ꯑꯗꯨꯕꯨ ꯂꯩꯇꯕꯅꯤꯅ ꯑꯗꯨꯝ ꯄꯥꯏ ꯂꯩꯇ꯭ꯔꯦꯕ
ꯅꯪ ꯀꯥꯏꯗꯅꯣ
ꯍꯧꯖꯤꯛꯇꯤ ꯇꯝꯄꯥꯛ ꯑꯩꯈꯣꯏ ꯏꯝꯐꯥꯜꯗ ꯂꯩꯌꯦ
ꯑꯣꯀꯦ ꯑꯣꯀꯦ ꯑꯣꯀꯦ ꯑꯣꯀꯦ ꯀꯥꯎꯋꯦ
ꯅꯍꯥꯟꯗꯨ ꯃꯄꯥꯟꯗ ꯂꯩꯔꯨꯕ ꯑꯗꯨ ꯃꯐꯝꯗꯨꯗ ꯎꯝ ꯝ ꯂꯩ ꯀꯕ ꯑꯗꯨꯝ ꯍꯣꯝꯋꯔꯥꯛꯀꯥꯎꯕꯨꯗꯤ ꯂꯦꯞꯇꯦꯗ
ꯈꯣꯄꯨꯝ ꯀꯋꯥꯔꯤꯅ
ꯈꯨꯄꯨꯝꯁꯦ ꯌꯥꯝ ꯀꯩꯅꯣ ꯇꯧꯔꯁꯦ ꯋꯥꯆꯦꯞꯇ ꯑꯩ ꯍꯥꯏꯔꯛꯀꯦ ꯑꯗꯨꯗꯤ
ꯌꯥꯝ ꯀꯩꯅꯣ ꯇꯧꯔꯔꯣꯏꯁꯦꯕ
ꯑꯣꯀꯦ
ꯅꯣꯏ ꯅꯨꯄꯤ ꯈꯣꯏꯁꯨ ꯖꯤꯝ ꯆꯠꯂꯣ ꯍꯛꯆꯥꯡ ꯐꯕꯅꯦ
ꯉꯃ
ꯎꯝ
ꯗꯥꯏꯇꯤꯡ ꯀꯩꯀꯥ ꯇꯧꯕꯁꯨ ꯉꯝꯃꯣꯏ
ꯅꯨꯣꯏ ꯅꯨꯄꯤꯁꯤꯡꯅ ꯇꯧꯕꯗꯨ ꯌꯥꯝ ꯂꯥꯟꯕ ꯑꯃ ꯂꯩꯔꯦ ꯑꯩꯅ ꯍꯥꯏꯕꯤꯒꯦ
ꯎꯝ
ꯀꯣꯁꯃꯤꯇꯤꯛ ꯄꯩꯁꯥ ꯑꯦꯛꯁꯄꯦꯟꯁꯤꯞ ꯀꯣꯁꯃꯦꯇꯤꯛ ꯇꯧꯔꯒ ꯆꯥꯕ ꯊꯛꯄ ꯀꯟꯇ꯭ꯔꯣꯜ ꯇꯧꯕꯗꯨ ꯌꯥꯝ ꯂꯥꯟꯕꯅꯦꯕ ꯅꯪ ꯋꯦꯁ ꯑꯣꯏꯕꯅꯦꯕ ꯑꯗꯨꯒꯤ ꯄꯩꯁꯥꯁꯤꯡꯗꯣ
ꯀꯥꯏꯗꯒꯦ ꯅꯪ ꯌꯥꯝ ꯍꯩꯌꯦ
ꯍꯥꯏꯕꯠ ꯑꯩꯅ ꯑꯩꯗꯤ ꯀꯩꯅꯣ ꯑ ꯇꯝꯕꯗꯤ ꯇꯝꯂꯨꯗꯦ ꯑꯗꯨꯕꯨ ꯑꯦꯛꯁꯄꯥꯔꯠꯁꯤꯡꯅ ꯍꯥꯏꯔꯛꯄꯀꯣ ꯑꯗꯨꯝ ꯑꯗꯨ ꯌꯥꯝ ꯂꯨꯅꯗꯤ ꯏꯁꯇꯗꯤꯗꯤ ꯂꯩꯗꯅ ꯅꯪ ꯅꯣꯏꯅ ꯅꯣꯏꯗꯨꯗꯤ ꯆꯥꯕ ꯀꯟꯇ꯭ꯔꯣꯜ ꯇꯧꯗ꯭ꯔꯒ ꯃꯄꯥꯟꯗ ꯈꯛ ꯇꯩꯔ ꯇꯧꯕꯗꯤ ꯑꯗꯨꯗꯤ ꯄꯩꯁꯥ ꯋꯦꯁꯅꯦꯕ
ꯑ ꯑꯁꯦꯡꯕꯗꯤ ꯏꯁꯀꯤꯟꯒꯨꯝꯕ ꯄ꯭ꯔꯣꯕ꯭ꯂꯦꯝꯁꯦ ꯈꯥꯎꯗꯣꯏꯅꯦꯕ ꯅꯪ ꯅꯪꯅ ꯆꯥꯕ ꯊꯛꯄ ꯑꯗꯨꯗꯒꯤꯅꯦꯕ ꯑꯗꯨꯈꯛ ꯀꯟꯇ꯭ꯔꯣꯜ ꯇꯧꯔꯗꯤ ꯑꯣꯚꯤꯌꯁꯂꯤ ꯅꯪꯒꯤ ꯏꯁꯀꯤꯟꯗ ꯔꯤꯖꯜꯇꯨ ꯊꯣꯛꯀꯅꯦꯕ
ꯅꯠꯇꯕꯤꯗ ꯆꯥꯕꯗꯤ ꯀꯟꯇ꯭ꯔꯣꯜ ꯇꯧꯗꯕꯤ ꯃꯄꯥꯟꯅ ꯇꯩꯔ ꯂꯩꯕꯗꯣ ꯑꯗꯨ ꯈ꯭ꯋꯥꯏꯗꯒꯤ ꯂꯥꯟꯕꯅꯤꯀꯣ ꯑꯗꯨꯗꯣ ꯎꯝ
ꯄꯉꯝꯗꯦ
ꯍꯥꯏꯕꯗꯤ ꯂꯩꯌꯦ ꯊꯥꯎꯒꯨꯝꯕ ꯄꯪꯆꯥ ꯆꯥꯕ ꯀꯔꯤ ꯏꯁꯄꯥꯏꯁꯤꯒꯨꯝꯕ ꯇꯧ ꯆꯥꯕ
ꯎꯝ
ꯑꯗꯨꯒꯨꯝꯕꯗꯣ ꯌꯥꯝ ꯀꯔꯤꯔꯥ ꯀꯩꯅꯣ ꯏꯁꯀꯤꯟꯗ ꯌꯥꯝ ꯁꯣꯛꯄꯅꯦꯕ ꯗꯨꯅ ꯑꯩꯅ ꯍꯥꯏꯅꯤꯡꯕꯗꯤ ꯆꯥꯕ ꯆꯝꯐꯨꯠ ꯆꯥꯔꯅꯨ ꯏꯁꯤꯡ ꯌꯥꯝ ꯊꯛꯑꯣ ꯐ꯭ꯔꯦꯁ ꯐꯨꯗ ꯐ꯭ꯔꯨꯠꯁ ꯌꯥꯝ ꯆꯥꯔꯣ ꯑꯗꯨꯒ ꯚꯦꯖꯤꯇꯦꯕꯜꯁ ꯌꯥꯝ ꯆꯥꯔꯣ ꯅꯪ ꯍꯧꯖꯤꯛ ꯑꯦꯛꯖꯥꯝꯄꯜ ꯕꯣꯔꯥꯒꯨꯝꯕ ꯑꯗꯨꯒ ꯁꯤꯡ ꯑ ꯕꯣꯔꯥꯒꯨꯝꯕ ꯖꯪ ꯐꯨꯗꯁꯤꯡꯗꯣ ꯆꯥꯔꯒ ꯅꯪꯉꯣꯟꯗ ꯅꯪꯗꯤ ꯁꯥꯏꯟꯁ ꯀꯩꯅꯣ ꯃꯦꯟꯗꯤꯀꯦꯜꯅꯤꯅ ꯌꯥꯝ ꯑꯩꯉꯣꯟꯗꯒꯤ ꯍꯦꯟꯅ ꯈꯪꯔꯝꯒꯅꯤꯗ
ꯍꯨꯝ
ꯖꯪꯐꯨꯠꯇꯗꯤ ꯐꯦꯠꯁꯀ ꯀꯥꯔꯕꯣꯍꯥꯏꯗ꯭ꯔꯦꯠꯁ ꯑꯗꯨꯒꯨꯝꯕ ꯑꯌꯥꯝꯕꯅꯦꯅ
ꯎꯝ
ꯀꯥꯔꯕꯣꯍꯥꯏꯗ꯭ꯔꯦꯠꯁꯇꯤ ꯍꯛꯆꯥꯡꯗ ꯑꯗꯨꯝ ꯍꯥꯏꯕꯗꯤ ꯏꯟꯅꯐ ꯀꯔꯤ ꯍꯥꯏꯁꯤꯔꯥ ꯑꯗꯨꯝ ꯅꯨꯡꯇꯤꯒꯤ ꯆꯥꯔ ꯂꯩꯕꯅꯦꯕ ꯀꯥꯔꯕꯣꯍꯥꯏꯗ꯭ꯔꯦꯠꯁꯇꯤ ꯆꯥꯛ ꯆꯥꯕꯗꯣ ꯑꯗꯨꯗ ꯑꯩꯈꯣꯏꯗ ꯗꯔꯀꯥꯔ ꯑꯣꯏꯔꯤꯕꯁꯦ ꯚꯥꯏꯇꯦꯃꯤꯟ ꯄ꯭ꯔꯣꯇꯤꯟꯁ ꯑꯦꯁꯤꯠꯁ ꯑꯗꯨꯒꯨꯝꯕ
ꯎꯝ
ꯑꯗꯨ ꯑꯗꯨꯒꯨꯝꯕꯅ ꯍꯦꯟꯅ ꯗꯔꯀꯥꯔ ꯑꯣꯏꯔ ꯂꯩꯕꯅꯦꯕ